ꯍ
ꯍꯜꯂꯣ
ꯅꯨꯡꯉꯥꯏꯕꯤꯔꯤꯕ꯭ꯔꯣ
ꯎꯝ ꯉꯕꯤꯦꯔꯤ
ꯀꯩ ꯇꯧꯕꯤꯔꯤꯅꯣ
ꯉꯟꯅ ꯆꯥꯒꯦ ꯇꯧꯔꯤ ꯑꯩ ꯁꯤꯤꯔꯦ ꯑꯣꯏꯕ
ꯀꯩ ꯌꯦꯦꯟꯖꯥꯡꯅꯣ
ꯍꯋꯥꯏ ꯑꯗꯨꯁꯨ ꯉꯁꯥꯏꯒꯤ
ꯀꯩ ꯍꯋꯥꯏꯅꯣ ꯀꯪꯇꯛꯂꯣ ꯀꯩꯅꯣ
ꯀꯥꯡꯥꯡꯇꯛ ꯑꯗꯨꯁꯨ ꯃꯍꯤ ꯍꯩꯖꯜꯂꯦꯕ ꯃꯍꯤ ꯍꯩꯖꯜꯂꯦ ꯉꯁꯥꯏ ꯑꯩꯈꯣꯏꯕꯥꯒꯤ ꯑꯩꯈꯣꯏꯕꯥꯒꯤ ꯈꯥꯏꯗꯣꯛꯄꯅꯦꯕ ꯈꯟꯕ꯭ꯔꯥ ꯑꯗꯣ ꯃꯍꯤ ꯖꯣ ꯑꯗꯣ ꯀꯥꯡꯇꯛꯇꯣ ꯍꯥꯏꯗꯤ ꯑꯃ ꯃꯄꯪꯅ ꯌꯥꯝ ꯌꯥꯝꯕꯗꯣ
ꯑꯥ
ꯑꯗꯨꯒꯤ ꯃꯍꯤꯗꯣ ꯍꯩꯖꯤꯜꯂꯒ ꯑꯣꯏꯅ ꯇꯧꯔꯕ
ꯊꯨꯝ ꯈꯔ ꯍꯥꯞꯆꯤꯜꯂꯣ ꯑꯗꯨꯗꯤ
ꯍꯥꯠꯆꯂꯦ ꯍꯄꯆꯟ ꯂꯒ ꯇꯧꯅꯤ ꯑꯗꯨ ꯃꯥ ꯇꯧ ꯆꯥꯦ
ꯀꯥꯃꯦꯠ ꯀꯦ ꯀꯥꯝꯇ ꯌꯥꯎꯗ꯭ꯔꯣ
ꯀꯥꯡ ꯃꯠ ꯃꯣꯔꯣꯛ ꯃꯦꯠꯂꯦ ꯀꯩꯅꯣ ꯎ ꯀꯩꯧꯕ ꯀꯥꯃꯦꯇꯣ ꯑꯂꯨꯗꯣ ꯇꯧꯍꯧꯗ꯭ꯔꯕ ꯑꯃ ꯍ ꯀꯩꯕ ꯎꯁꯣꯏ ꯍꯥꯏꯕ ꯂꯥꯏ ꯋꯥ ꯍꯕꯔ ꯎꯁꯣꯏ ꯍꯥꯏꯕꯔꯥ ꯑꯗꯨꯗꯣ ꯃꯦꯠꯂꯒ ꯇꯧꯔꯦ
ꯑꯁ ꯍꯥꯎꯕꯅꯦꯉꯣ ꯃꯪꯒꯟꯒ ꯇꯧꯔꯒ ꯇꯧꯕꯗꯣ
ꯎꯝ ꯊꯨꯝ ꯊꯨꯝ ꯉꯝ ꯑꯝ ꯅꯝꯃꯝꯗꯦꯕ ꯑꯩꯈꯣꯌ ꯃꯅꯥ ꯇꯣꯂꯤꯁꯦ
ꯑꯁꯥ ꯅꯪꯒꯤ ꯅꯪꯒꯤ ꯍꯥꯎꯕ ꯈꯨꯠꯇꯨꯅ ꯑꯃꯨꯛ ꯃꯦꯠꯈꯥꯏꯌꯣ
ꯎꯝ ꯇꯨꯀꯆꯩ ꯏꯕꯦꯝꯃꯥ
ꯆꯥꯕ ꯊꯛꯄꯗꯤ ꯈꯔ ꯌꯥꯔꯕꯣ
ꯌꯥꯔ ꯌꯥꯔ ꯑꯗꯨꯅꯕꯨ ꯆꯔꯤꯅꯦ
ꯑꯩꯅ ꯑꯩꯅ ꯀꯥꯔꯣꯔ ꯀꯥꯡꯒꯧꯒꯨꯝꯕꯗ ꯑꯗꯨ ꯄꯤꯖ ꯇꯥꯔꯦ ꯅꯪ ꯌꯥꯝ ꯍꯥꯎꯕꯖꯥꯠ
ꯎꯝ ꯀꯔꯝꯕ ꯀꯥꯔꯣꯠꯅꯣ
ꯆꯨꯝꯅ ꯀꯥꯔꯣꯠ ꯈꯥꯗꯕꯤꯗꯣ
ꯑꯣ ꯑꯃ ꯃꯇꯨꯝ ꯃꯇꯨꯝ ꯇꯥꯕ ꯌꯦꯂꯣ ꯀꯂꯔꯒꯤꯗꯨ ꯅꯠꯇ꯭ꯔ
ꯑꯧ ꯑꯗꯨꯗꯣ ꯑꯩ ꯌꯥꯝ ꯍꯩꯅꯔꯝꯗꯦꯕ ꯍꯥꯟꯅ ꯍꯧꯖꯤꯛꯇꯤ ꯍꯩꯅꯔꯦ
ꯑꯩꯁꯨ ꯍꯥꯏꯅꯔꯦ ꯑꯗꯨꯗꯣ ꯌꯥꯝ ꯍꯥꯎꯔ ꯈꯜꯂꯛꯑꯦ
ꯑꯇꯩꯩꯅ ꯀꯥꯉꯧ ꯉꯧꯗꯤ ꯆꯥꯅꯤꯡꯗꯦ ꯑꯩ ꯑꯩꯅ ꯉꯧꯗꯤ ꯆꯥꯅꯤꯡꯉꯤ ꯁꯤꯗꯤ
ꯎꯝ ꯑꯗꯨꯗꯣ ꯃꯤꯠ ꯌꯥꯝ ꯐꯩ ꯍꯥꯏꯕꯅꯦ ꯑꯗꯨ ꯍꯥꯏꯔꯒ ꯅꯪ ꯑꯅꯣꯠꯇꯣ ꯄꯋꯥꯔ ꯍꯦꯟꯒꯠꯂꯛꯦ ꯍꯥꯏꯇꯥꯅꯦ
ꯎꯝ
ꯎꯗꯔ꯭ꯤꯕꯣ
ꯀꯩꯕꯥ
ꯎꯔꯤꯕꯣ
ꯀꯨꯏꯌꯦ ꯎꯕꯩꯅꯦ ꯍꯍꯣꯏ ꯌꯥꯝ ꯈꯗꯤ ꯆꯥꯟꯅꯗ꯭ꯔꯦꯕ ꯑꯗꯨꯝ ꯑꯗꯨꯗꯤ ꯑꯗꯨꯝ ꯀꯥꯎꯑꯣꯣ ꯀꯥꯎꯔꯣ ꯀꯥꯎꯔꯣ ꯀꯥꯎ ꯂꯩꯔꯦꯗꯅ
ꯎꯝ ꯑꯋꯥꯊꯕꯤꯁꯤꯡꯁꯨ ꯌꯥꯝ ꯆꯥꯅꯤꯡꯉꯦ ꯍꯥꯏꯕ
ꯃꯪꯒꯟꯒ ꯇꯧꯔꯣꯒ
ꯑꯎ
ꯍꯥꯎꯕꯅꯦ
ꯆꯥꯅꯤꯡꯉꯤ ꯑꯩꯅ ꯍꯧꯖꯤꯛ ꯆꯥꯅꯤꯡꯉꯤꯁꯦ ꯃꯤꯃꯤ ꯁꯤꯡꯖꯨꯒ ꯅꯠꯇꯦ ꯑꯋꯥꯊꯕꯤ ꯂꯐꯨꯁꯤꯡ ꯁꯤꯡꯖꯨ ꯑꯋꯥꯊꯕꯤ ꯁꯤꯡꯖꯨ ꯑꯗꯨꯒꯨꯝꯕꯁꯦ
ꯂꯐꯨꯗꯤ ꯈꯥꯔ ꯍꯥꯏꯅꯥꯗꯦ
ꯑꯁ ꯅꯝ ꯐꯨꯗꯤ ꯆꯥꯅꯤ
ꯇꯩꯅ ꯐꯁꯨ ꯀꯩꯅ ꯍ
ꯑꯩ ꯑꯗꯨꯃꯥꯏꯅ ꯌꯥꯝ ꯆꯥꯅꯤꯡꯉꯦ ꯀꯣꯕꯤꯁꯦ ꯑꯩ ꯆꯥꯅꯤꯡꯗ꯭ꯔꯦ ꯍꯥꯏꯕ ꯀꯩꯒꯤꯅꯣ ꯈꯪꯗꯦꯕ
ꯎ ꯍꯣꯏꯕꯨꯗꯤ ꯁꯥꯅꯤꯡꯗꯦ ꯀꯣꯠꯂꯒꯕꯨꯗꯤ ꯁꯥꯅꯤꯡꯕ
ꯎꯝ ꯑꯃ ꯑꯁꯤꯒꯤ ꯑꯩꯈꯣꯏ ꯃꯅꯥꯛꯀꯤꯗ ꯑꯃ ꯍꯅꯨꯕꯤ ꯑꯃꯅ ꯌꯣꯜꯂꯦ ꯍꯥꯏꯕꯗꯣ
ꯀꯔꯝꯕ
ꯂꯐꯨ ꯁꯤꯡꯖꯨ ꯅꯣꯡꯃ ꯒꯥꯔꯤ ꯊꯧꯔꯒ ꯂꯩꯔꯨꯁꯦ
ꯀꯗꯥꯥꯏꯋꯥꯏꯗꯅꯣ ꯑꯩ ꯈꯪꯗꯦꯌꯦ
ꯑꯁꯤ ꯑꯩꯈꯣꯏꯔꯣꯝꯗꯒꯤꯅꯦ ꯀꯩꯅꯣꯣꯔꯣꯝꯗ ꯃꯈꯥꯔꯣꯝꯗ ꯃꯦꯟ ꯔꯣꯠꯇ ꯍꯥꯏꯊꯔꯒ ꯑ
ꯎꯝ
ꯅꯍꯥꯟꯃꯨꯛ ꯂꯥꯏꯕ꯭ꯔꯦꯔꯤꯗꯒ ꯂꯩꯔꯛꯈꯤꯕꯗꯣ
ꯑꯣ
ꯎꯝ
ꯃꯅꯤꯡꯂꯣꯝꯗꯨꯁꯨ ꯑꯍꯥꯎꯕ ꯑꯃ ꯌꯣꯜꯂꯦ ꯍꯥꯏꯥꯟꯅ
ꯃꯅꯤꯡꯂꯣꯝ ꯀꯩꯅꯣꯒꯤꯗꯔꯣ ꯃꯅꯤꯡꯒꯤ ꯂꯝꯕꯦꯟ ꯄꯔꯦꯡꯁꯤꯗꯔꯣ
ꯍꯣꯏ ꯍꯣꯏ ꯍꯣꯏ ꯃꯅꯥ ꯇ
ꯑꯗꯨꯗꯤ ꯑꯩ ꯈꯪꯉꯝꯗꯧ ꯃꯥꯜꯂꯦ ꯃꯄꯥꯗꯤ ꯈꯪꯗꯕ ꯑꯩꯅ ꯑꯃ ꯍꯣꯇꯦꯜ ꯑꯣꯏꯣꯏ ꯀꯩ ꯑꯣꯏ ꯇꯧꯋꯦ ꯄꯔꯦꯡꯗꯨꯗꯔꯥ
ꯑ ꯀꯣꯕꯔ ꯁꯥꯡ ꯌꯥꯝ ꯊꯦꯠꯄꯅꯦ
ꯑꯣ ꯅꯣꯡꯃ ꯆꯥꯔꯨꯁꯤꯔ ꯐꯝꯃꯒ ꯄꯨꯡ ꯑꯃ ꯐꯝꯕ ꯄꯨꯡ ꯑꯃꯅꯤ ꯐꯝꯕ ꯎ
ꯄꯁꯤꯨꯖꯦ ꯍꯥꯋꯦ
ꯆꯥꯅꯤꯡꯉꯤ
ꯀꯩꯅꯣ ꯇꯧꯕ ꯆꯥꯛ ꯆꯥꯕ ꯃꯥꯟꯗꯕ꯭ꯔꯥ ꯑꯩꯒꯤꯁꯦ
ꯃꯥꯥꯟꯗꯦ
ꯎꯝ ꯇꯨꯝ ꯌꯣ ꯇꯨꯝꯅꯣ ꯌꯠꯄꯅꯤ
ꯑꯁꯦꯡꯕꯅꯦ ꯐ ꯍꯥꯏꯕ ꯌꯥꯗ꯭ꯔꯦ
ꯑꯥ ꯃ ꯑꯩꯗꯤ ꯑꯃꯃꯝꯇ ꯑꯣꯏꯅ ꯊꯥꯕꯗꯣ ꯋꯥꯠꯁꯤꯜꯂꯛꯇꯅ ꯒ꯭ꯔꯨꯞ ꯑꯣꯏꯅ ꯍꯦꯃꯥꯝꯅꯦ ꯑꯗꯨꯅ ꯐꯠꯇ꯭ꯔꯣ
ꯎꯝ ꯎꯝ ꯎꯝ
ꯎꯝ
ꯑꯩꯈꯣꯏꯁꯤꯅ ꯀꯩꯅꯣ ꯒ꯭ꯔꯨꯞ ꯑꯃ ꯁꯦꯝꯦ ꯃꯤꯁꯦ ꯀꯩꯅꯣꯁꯤꯕꯣ ꯀꯅꯥ ꯇꯧꯔꯤꯅꯣ ꯁꯤꯕꯣ ꯑꯗꯨꯝ ꯇꯧꯅꯤ ꯚꯥꯏ ꯎ ꯎ ꯉꯥꯎꯔꯔꯕ ꯀꯩꯅꯣꯝ ꯇꯧꯋꯦ ꯍꯥꯏꯕ ꯅꯅ ꯌꯦꯡꯕ ꯌꯥꯕꯗꯣ ꯈꯪꯕ ꯌꯥ ꯍꯥꯏꯕ
ꯌꯥꯏ ꯑ ꯃꯥ ꯑꯗꯣ ꯁꯨꯝ ꯃꯤꯁꯦꯀꯣ ꯍꯥꯏꯖꯕꯩ ꯋꯥꯅꯤ ꯆꯍꯤ ꯈꯛ ꯌꯥꯝ ꯝꯕ ꯅꯠꯇꯦꯕ ꯑꯩꯈꯣꯏ ꯒꯤꯐ ꯂꯩꯅꯩꯁꯦ ꯃꯥꯗꯣ ꯒꯤꯐ ꯌꯥꯝꯅ ꯍꯥꯏꯗꯤ ꯇꯦꯛꯅꯣꯂꯣꯖꯤꯗ ꯑꯩꯈꯣꯏꯒ ꯃꯣꯏꯒꯁꯦ ꯒꯦꯞ ꯌꯥꯝ ꯂꯩꯕꯒꯤ ꯃꯑꯣꯡ ꯑꯃ ꯇꯧꯋꯦ ꯍꯥꯏꯕ
ꯇꯧꯗ꯭ꯔꯥ ꯑꯗꯨꯗꯒꯤ ꯎꯝ ꯋꯥꯁꯤꯅꯅꯦ ꯚꯥꯏ ꯍꯪꯈꯤꯕꯁꯦ ꯀꯌꯥꯔ ꯍꯟꯖꯤꯟ ꯍꯟꯖꯤꯟ ꯍꯪꯉꯤ ꯌꯦꯡꯉꯨꯅꯦ
ꯑꯩꯈꯣꯏꯁꯨ ꯇꯧꯔꯛꯇꯣꯏꯅꯤꯀꯣ ꯃꯇꯝ ꯑꯃꯗ
ꯑꯩꯁꯦ ꯉꯁꯥꯏꯁꯦ ꯏꯪꯀ ꯁꯠꯂꯕꯅꯦꯀꯣ
ꯑ ꯑꯩꯈꯣꯏꯁꯨ ꯃꯇꯝ ꯑꯃꯗ ꯁꯨꯃꯥꯏꯅ ꯇꯧꯔꯛꯇꯣꯏꯅꯤꯀꯣ ꯍꯩꯔꯣꯏꯗꯣꯏꯅꯤꯀꯣ ꯀꯦꯝꯇ
ꯑꯁꯤꯕꯦꯝꯃ ꯑꯩꯈꯣꯏꯗꯤ ꯑꯗꯨꯝ ꯍꯩꯔꯅꯤ
ꯏꯕꯦꯝꯃ ꯍꯥꯏꯖꯕꯩ ꯋꯥꯅꯤ ꯑꯗꯨꯝ ꯑꯅꯧ ꯑꯅꯧꯕ ꯁꯦꯝꯒꯠꯂꯛ ꯇꯥꯔꯒꯗꯤ ꯑꯩꯈꯣꯏꯅ ꯍꯧꯖꯤꯛ ꯇꯧꯔꯤ ꯖꯦ ꯈꯣꯏ ꯍꯩꯗꯤ ꯍꯩꯔꯅꯦꯕꯀꯣ ꯑꯗꯨꯑꯣꯏꯁꯨ
ꯍꯣꯏ ꯑꯗꯨꯕꯨꯗꯤ ꯑꯅꯧꯕꯗꯣ ꯑꯧ ꯑꯧ ꯑꯧ ꯃꯥꯅꯦ ꯊꯥꯏꯅꯒꯤꯁꯨ ꯑꯗꯨꯝ ꯑꯩꯈꯣꯏ ꯍꯩꯇ꯭ꯔꯤꯁꯦ ꯑꯍꯟꯒꯩꯅꯤ
ꯑꯗꯨꯅꯦ ꯃꯇꯝ ꯃꯇꯝ ꯑꯣꯏꯕꯒꯤ ꯍꯩꯖꯔꯤꯅꯦꯕ ꯑꯩꯈꯣꯏꯁꯤꯗꯤ
ꯎꯝ ꯎꯪ ꯍꯥꯏꯕ ꯍꯟꯖꯤꯟ ꯍꯟꯖꯤꯟ ꯑꯗꯨꯝ ꯍꯪꯂꯩꯅꯤ
ꯍꯧꯖꯤꯛꯀꯥꯟꯁꯦ ꯀꯥꯡ ꯌꯥꯝ ꯆꯤꯛꯇ꯭ꯔꯣ ꯑꯩ ꯀꯥꯡꯃꯛ ꯏ ꯉꯥꯛ ꯉꯥꯏꯔꯦ ꯈꯨꯠꯇꯒꯤ ꯈꯣꯡꯗꯒꯤ
ꯈꯨꯆꯤꯛ ꯑꯃ
ꯏꯁ ꯀꯥꯡꯈꯟ ꯃꯅꯨꯡꯗꯁꯨ ꯄꯨꯡꯉꯪꯗ ꯉꯪꯉꯦ ꯍꯥꯏꯕ ꯅꯪꯕꯣ ꯑꯃꯨꯛ ꯈꯣꯏꯗꯧ ꯌꯥꯝ ꯁꯥꯎꯅꯤꯡꯉꯛꯄꯗꯣ ꯇꯨꯝꯕꯝ ꯈꯪꯗꯕꯗꯣ
ꯑꯗꯨꯒꯤꯉꯪꯁꯨ ꯉꯪ ꯍꯣꯏ ꯉꯪꯁꯨ ꯉꯪꯉꯤꯀꯣ ꯑꯗꯨꯒ
ꯑꯥ
ꯀꯥꯡ ꯃꯨꯛ ꯀꯥꯡꯈꯟꯁꯦ ꯑꯃ ꯎꯪ ꯀꯥꯡ ꯆꯪꯗꯅꯕ ꯊꯧꯑꯣꯏꯅ ꯊꯥꯔꯦ ꯑꯃꯖꯦ ꯍꯦꯛꯇꯥ ꯆꯪꯕꯩ ꯍꯥꯟꯒꯤꯕꯗꯣ ꯈꯡꯕ꯭ꯔꯥ
ꯍꯣꯏ
ꯁꯥꯎꯅꯤꯡꯉꯦ ꯍꯥꯏꯕ ꯇꯨꯝꯕꯝ ꯂꯥꯛꯐꯝ ꯒ ꯈꯪꯗꯦ ꯍꯥꯏꯕ
ꯑꯩ ꯑꯁꯤꯕꯦꯝꯃ ꯀꯥꯡ ꯉꯪꯃꯟꯗꯅ ꯆꯤꯛꯃꯟꯗꯅ ꯌꯥꯍꯧꯉꯜꯂꯦ ꯍꯥꯏꯔꯒ ꯑꯩꯈꯣꯏ ꯃꯥꯅ ꯀꯩ ꯍꯥꯏꯔꯛꯑꯦ ꯈꯪꯕ꯭ꯔꯥ ꯀꯩꯅꯣ ꯉꯁꯤꯗꯤ ꯄꯤꯌꯣꯔ ꯃꯣꯔꯅꯤꯡꯗ ꯍꯧꯒꯠꯂꯛꯏꯁꯤ ꯍꯥꯏꯔꯤ
ꯅꯪꯒꯤ ꯄꯨꯡ ꯇꯔꯦꯠ ꯅꯤꯄꯥꯟꯗ ꯍꯧꯒꯠꯂꯤꯗꯅ
ꯍꯣꯏ ꯑꯗꯨꯅꯦ ꯍꯥꯏꯖꯦ ꯅꯣꯛꯅꯤꯡꯉꯕ ꯄꯤꯌꯣꯔ ꯃꯣꯔꯅꯤꯡꯗ ꯍꯧ ꯍꯧꯒꯠꯂꯛꯏꯁꯤꯅ ꯀꯥꯏ ꯑꯩꯈꯣꯏ ꯃꯥꯗꯣ ꯍꯦꯛ ꯂꯩꯔꯤꯁꯤꯅ ꯀꯥꯏ ꯑꯩꯈꯣꯏ ꯃꯥꯗꯣ ꯍꯦꯛ ꯍꯦꯛ ꯍꯧꯒꯠꯂꯛꯄꯗ ꯒꯨꯗ ꯃꯣꯔꯅꯤꯡ ꯌꯥꯝ ꯍꯥꯏꯖꯕꯅꯦꯕ ꯑꯗꯨꯗ ꯃꯥꯅ ꯀꯩꯅꯣ ꯉꯁꯤꯗꯤ ꯄꯤꯌꯣꯔ ꯃꯣꯔꯅꯤꯡꯗ ꯍꯧꯒꯠꯂꯛꯏꯁꯤꯅ ꯑꯩ ꯑꯗꯨꯝ
ꯒꯨꯗ ꯃꯣꯔꯅꯤꯡ ꯍꯥꯏꯔꯛꯇꯕꯤꯗ ꯑꯗꯨ ꯑꯣꯏꯅ ꯍꯥꯏꯔꯕ
ꯍꯣꯏ ꯍꯣꯏ ꯀꯥꯡ ꯆꯤꯛꯄꯒꯤꯅꯦꯗꯤ ꯈꯪꯖꯗꯕ ꯃꯥꯜꯂꯦ ꯃꯥꯅꯗꯤ ꯑꯩ ꯒ꯭ꯌꯥꯟ ꯇꯥꯔꯦ ꯂꯩꯖꯕ
ꯑꯩꯈꯣꯏ ꯆꯦꯁꯨ ꯑꯩꯉꯣꯟꯗ ꯍꯪꯕꯗ ꯍꯪꯕꯗ ꯑꯁ ꯑꯩꯒꯤꯗꯣ ꯑꯩꯒꯤꯗꯣꯅ
ꯎꯝ ꯑꯩꯅ ꯑꯩꯅ ꯊꯥꯕꯤꯔꯛꯏꯗꯣ ꯃꯥ ꯒ꯭ꯌꯥꯟꯗꯤ ꯈꯔ ꯇꯥꯔꯝꯃꯅꯤ
ꯎꯝ
ꯑꯗꯨꯗꯣ ꯑꯩꯁꯨ ꯑꯩꯈꯣꯏꯒꯤ ꯑꯩꯅ ꯈꯪꯅꯩ ꯍꯥꯏꯕ ꯏꯆꯦꯗꯣ ꯃꯉꯣꯟꯗ ꯍꯪꯕꯅꯦꯕ ꯃꯥꯅ ꯃꯥꯅ ꯑꯃ ꯅꯣꯏꯒꯤꯗꯨꯗ ꯑꯝꯇ ꯍꯥꯡꯕꯤꯌꯣ ꯑꯩꯗꯣ ꯍꯪꯉꯛꯄꯗ ꯈꯨꯝꯕꯝ ꯂꯥꯛꯐꯝ ꯑꯃ ꯈꯪꯗ꯭ꯔꯦ ꯍꯥꯏꯕꯗꯨꯗ ꯑꯗꯣ ꯃꯥꯅ ꯍꯪꯉꯨꯕꯗ ꯃꯤꯗꯨꯅ ꯑꯗꯨꯃꯥꯏꯅ ꯃꯉꯣꯟꯗ ꯊꯥꯔꯛꯄ ꯑꯩꯉꯣꯟꯗ ꯑꯃꯨꯛ ꯁꯦꯌꯔ ꯇꯧꯔꯛꯄꯅꯦꯕ
ꯎꯝ ꯍꯥꯏꯗꯤ ꯍꯣꯏ ꯑꯗꯨꯕꯨꯗꯤ ꯍꯥꯏꯗꯤ ꯃꯤꯁꯨ ꯀꯩꯅꯣ ꯇꯧꯋꯤꯅꯦ ꯋꯥꯏ ꯋꯥꯏ ꯍ ꯀꯩꯅꯣ ꯇꯧꯕꯗꯨꯗꯅ ꯀꯥꯏ ꯈꯟꯖꯩꯅꯦ ꯍꯥꯏꯕ
ꯑꯧ ꯆꯦꯁꯦꯁꯨ ꯄꯥꯈꯠꯂꯝꯒꯅꯦꯕ ꯑꯗꯣ ꯅꯪꯁꯨ ꯑꯗꯨꯝ ꯑꯩꯁꯨ ꯑꯗꯨꯝ ꯒꯨꯒꯜꯗ ꯁꯔꯁ ꯇꯧꯋꯦꯕ ꯅꯪꯁꯨ ꯒꯨꯒꯜꯗ ꯑꯗꯨꯝ ꯊꯥ ꯊꯥꯎꯕ ꯑꯗꯨꯝ ꯊꯥꯔꯛꯄꯅꯦꯕ
ꯑꯩ ꯑꯁ ꯄꯥꯐꯣꯔꯒ ꯀꯥꯡꯈꯩꯒ ꯆꯥꯃꯤꯟꯅꯕꯁꯦ ꯈꯍꯥꯎꯁꯦ ꯂꯩꯇ꯭ꯔꯦꯀꯣ
ꯀꯥꯡꯁꯨꯒ ꯄꯥꯐꯣꯔꯒ
ꯎꯝ
ꯑꯃꯅꯦ ꯚꯥꯏ ꯃꯅꯥ ꯑꯃ ꯂꯩꯕꯗꯣ ꯈꯪꯕ꯭ꯔꯥ ꯍꯩꯕꯥꯛ ꯃꯅꯥ ꯀꯥꯡꯁꯨꯗꯣ ꯑꯗꯨꯁꯨ ꯌꯥꯝ ꯍꯥꯎꯕꯅꯦ
ꯈꯪꯗꯦꯗꯨꯗꯤ
ꯒꯤ ꯎꯗ ꯍꯧꯕ ꯃꯅꯥ ꯑꯄꯥꯛꯄ ꯑꯃ ꯂꯩꯔꯤꯅꯦꯕ ꯑꯁ ꯍꯩꯕꯥꯛ ꯃꯅꯥꯅ ꯑꯗꯨꯁꯨꯦ ꯌꯥꯝ ꯑꯁ ꯈꯪꯗꯦꯗ ꯑꯩ ꯍꯧꯖꯤꯛ ꯁꯤꯡꯖꯨꯁꯦ ꯆꯨꯝꯅꯒꯤ ꯁꯤꯡꯖꯨ ꯅꯠꯇ꯭ꯔꯕ ꯃꯈꯜ ꯃꯈꯜꯒꯤ ꯄꯨ ꯁꯤꯦꯅ ꯄꯨꯛ ꯁꯥꯗ ꯁꯥꯟꯅꯌꯦꯦ
ꯅꯤꯡꯅꯨꯡꯆꯥꯛ ꯑꯦꯝ ꯑꯦꯝ ꯆꯥꯁꯤꯜꯂꯣ ꯅꯁꯥꯗꯣ ꯀꯟꯈꯠꯅꯕ
ꯁꯥꯏ
ꯎꯝ ꯅꯣꯡ ꯅꯤꯅꯤ ꯆꯥꯔꯨꯗꯕꯩ ꯁꯣꯟꯊꯅꯤꯕ
ꯍꯣꯏ ꯈꯔ ꯈꯔ ꯅ ꯈꯠꯅꯕ ꯈꯤꯇꯪ ꯆꯥꯥꯁꯟꯒꯦ
ꯎ
ꯑꯗꯣ ꯁꯨꯝ ꯆꯥꯛꯒꯤꯗꯗꯤ ꯆꯥꯅꯤꯡꯗꯦꯕ ꯑꯗꯨꯒꯅꯦ ꯁꯨꯝ ꯑꯗꯣ ꯃꯥ ꯆꯥꯈꯒꯗꯤꯅꯦ ꯑꯃꯨꯛ ꯍꯟꯊꯕꯁꯨ ꯉꯝꯗꯦꯕ ꯄꯥꯛꯅ
ꯎꯝ ꯑꯩꯁꯦ ꯅꯣꯏꯁꯨ ꯌꯥꯗ꯭ꯔꯕ ꯃꯤ ꯑꯃꯗꯤ ꯑꯣꯏꯗꯣꯏꯅꯦ
ꯑꯗꯨ ꯅꯪꯁꯦ ꯑꯗꯨꯝ ꯆꯥꯥꯁꯜꯂꯣꯕꯀꯣ
ꯎꯝ
ꯅꯪ ꯑꯗꯨꯝ ꯆꯥꯅꯤꯡꯉꯛꯀꯅꯦꯕ ꯍꯥꯏꯗꯤ ꯈꯥꯝꯕ ꯉꯝꯕꯗꯣ ꯉꯝꯃꯣꯏꯕ ꯑꯗꯣ ꯑꯩ ꯆꯥꯕ ꯍꯥꯏꯁꯦ ꯑꯩ ꯆꯥꯛ ꯀꯩꯁꯨ ꯌꯥꯝ ꯆꯥꯕ ꯅꯠꯇꯦꯗ
ꯃꯁꯥꯒꯤ ꯌꯥꯝꯅ ꯗꯥꯏꯖꯦꯁꯟꯒꯨꯝꯕ ꯊꯨꯕꯒꯨꯝꯕ ꯅꯣꯏꯒꯟꯗꯕ ꯃꯤ ꯑꯣꯏꯗ ꯑꯗꯨꯣꯏꯅꯦꯃꯤ
ꯅꯪꯅꯦ ꯅꯣꯏ ꯀꯟꯗꯕꯨ ꯑꯣꯏꯔꯣꯏꯁꯦ
ꯃꯥꯅꯦ ꯑꯗꯨꯅꯦ ꯅꯪ ꯅꯣꯏꯅ ꯑꯃꯨꯛ ꯅꯨꯡꯁꯤꯠ ꯍꯍꯜꯂꯁꯨ ꯑꯗꯨꯝ ꯅꯣꯏꯒꯟꯕ ꯀꯥꯡꯕꯨꯅꯦꯕ
ꯍꯣꯏ ꯍꯣꯏ ꯍꯣꯏ ꯍꯥꯏꯗꯤ ꯍꯣꯏ ꯍꯥꯏꯗꯤ ꯊꯨꯅ ꯗꯥꯏꯖꯦꯁ ꯇꯧꯕ ꯉꯝꯗꯕꯗꯣ ꯑꯗꯨꯝ ꯌꯦ ꯑꯩꯁꯦ ꯑꯗꯨꯝꯅꯦ ꯑꯌꯨꯛꯛꯇ ꯆꯥꯛꯁꯤꯗꯁꯨ ꯄꯨꯛꯁꯦ ꯑꯗꯨꯝ ꯊꯜꯂ ꯑꯗꯨ
ꯑꯗꯨꯒ ꯑꯗꯨꯒꯅꯦ ꯑꯩꯁꯦ ꯆꯥꯕꯁꯨ ꯇꯞꯄꯦꯕ ꯆꯥꯕ ꯇꯞꯄꯁꯤꯡꯁꯤꯁꯨ ꯃꯃꯥꯅ ꯆꯥꯕ ꯇꯞꯄꯩꯁꯨ ꯗꯥ ꯁ ꯇꯧꯕꯒꯤꯅꯦ ꯍꯥꯏꯌꯦꯕ
ꯃꯥꯅꯦ ꯑꯩꯅꯦ ꯑ ꯆꯥꯛ ꯆꯥꯕ ꯇꯞꯄꯁꯦ ꯃꯤꯁꯦ ꯍꯔ
ꯑ ꯑꯥ
ꯊꯨꯅ ꯆꯥꯕꯁꯦ ꯅꯣꯏꯒꯜꯂꯦꯕ
ꯎꯝ ꯨꯅꯤꯇꯥ ꯑꯁ ꯈꯪꯗꯦ ꯑꯍꯥꯎ ꯑꯍꯥꯎꯕ ꯌꯥꯝ ꯆꯥꯅꯤꯡꯉꯤ
ꯑꯩ ꯁꯋꯥꯏꯗꯦ ꯉꯁꯥꯏꯗ ꯑꯍꯥꯎ ꯑꯍꯥꯎ ꯉꯥꯛꯇꯅꯤꯀꯣ ꯀꯥꯡꯁꯣꯏꯔꯣ ꯀꯔꯤ ꯑꯣ ꯎꯝ
ꯑꯗꯣ ꯑꯍꯥꯎꯕ ꯍꯥꯏꯔꯅ ꯑꯗꯨꯝ ꯌꯦꯟ ꯊꯣꯡꯕ ꯅꯠꯇꯕ ꯁꯨꯝ ꯂꯩꯗꯅ ꯀꯣ ꯑꯗꯨꯃꯥꯏꯅ ꯑꯃ ꯍꯦꯟꯁꯥꯡ ꯑꯃ ꯇꯧꯔꯒ ꯃꯊꯦꯜ ꯌꯥꯝꯅ ꯃꯆꯥ ꯃꯆꯥ ꯃꯊꯦꯜ ꯌꯥꯝ ꯍꯥꯞꯄꯁꯦ
ꯎꯝ ꯁꯤꯗꯤꯀꯣ ꯈꯥꯖꯤꯡ ꯀꯥꯡꯒꯧ ꯄꯥꯛꯅꯝ ꯆꯠꯅꯤꯡꯉ ꯍꯥꯏꯕ
ꯑꯗꯣ ꯈꯥꯖꯤꯡ ꯀꯥꯡꯒꯧꯗ ꯅꯥꯀꯨꯞꯄꯤ ꯃꯌꯥꯝ ꯍꯥꯞꯆꯤꯜꯂꯒ ꯉꯧꯕꯗꯨꯗꯤ ꯆꯥꯅꯤꯡꯉꯦ ꯑꯩꯁꯨ ꯈꯥꯖꯗꯤ ꯆꯥꯅꯤꯡꯗꯕ ꯅꯥꯀꯨꯞꯄꯤꯗꯣ ꯆꯥꯅꯤꯡꯕ
ꯍꯥꯏꯗꯤ ꯀꯩꯅꯣꯒ ꯇꯧꯔꯒ ꯊꯨꯝꯅꯥꯄꯤ ꯈꯔꯒ ꯍꯥꯞꯆꯤꯜꯂꯒ ꯎꯁꯨ ꯋꯥꯕꯤꯀꯣ ꯍꯧꯥꯎꯗꯤ ꯂꯩꯇꯦꯀꯣ ꯀꯨꯏꯔꯦ ꯊꯨꯡ ꯌꯥꯕ ꯆꯥꯗꯕ
ꯍꯦꯕ ꯅꯍꯥꯟ ꯑꯩꯈꯣꯏ ꯗꯨꯀꯥꯟꯗ ꯊꯨꯝꯌꯥꯛ ꯄꯤꯛ ꯎꯕꯗ ꯊꯨꯝꯌꯥꯄꯤ ꯑꯆꯧꯝ ꯌꯥꯎꯔꯝꯃꯤꯕ ꯈꯪꯉꯕ꯭ꯔꯥ ꯃꯤꯁꯤꯅꯗꯤ ꯄꯥꯝꯃꯕ ꯑꯩꯈꯣꯏ ꯂꯧꯁꯤꯟꯒꯦ ꯃꯤꯁꯤꯅꯗꯤ ꯄꯥꯝꯃꯕ ꯑ ꯃꯥꯅ ꯂꯧꯗꯨꯗꯤ ꯄꯋꯥ ꯑꯃꯈꯛꯇꯪꯅꯤꯅ ꯊꯨꯝꯌꯥꯛꯄꯤꯗꯣ ꯄꯋꯥꯗꯨꯗꯤ ꯐꯝꯊꯈ꯭ꯔꯕ ꯊꯝ ꯌꯥꯄꯤꯦ ꯑꯃꯈꯛꯇꯪꯅ
ꯎꯝ
ꯃꯤꯗꯨꯅꯗꯤ ꯑꯁ ꯕꯦꯝꯃꯥ ꯑꯃꯈꯛꯇꯪ ꯆꯜꯂꯁꯨ ꯑꯗꯨꯝꯇ ꯍꯥꯞ